ꯑꯥꯎ
ꯇꯝꯕꯕ ꯇꯣꯗ꯭ꯔꯤ ꯋꯥ
ꯇꯨꯝꯗ꯭ꯔꯤꯌꯦ
ꯀꯩꯗꯧꯔꯤꯅꯣ ꯍꯧꯖꯤꯛ ꯐꯥꯎ
ꯕꯣꯜ ꯁꯝꯕꯗꯣ ꯌꯦꯡ ꯂꯩꯕꯀꯣ
ꯑꯣ ꯑꯣ ꯂꯣꯏꯈ꯭ꯔꯕꯣ
ꯂꯣꯏꯗ꯭ꯔꯦ ꯈꯔꯗꯤ ꯋꯥꯠꯂꯤ ꯑꯗꯨ ꯏꯪꯂꯦꯟꯅ ꯍꯧꯖꯤꯛ ꯑꯃꯨꯛ ꯆꯟꯕꯤꯈ꯭ꯔꯦ
ꯑ ꯑ
ꯇꯨ ꯋꯥꯟ ꯁꯨꯃꯥꯏꯅ ꯂꯩꯦ
ꯅꯨꯡꯉꯥꯏꯔꯅꯦ ꯅꯣꯏꯗꯤ
ꯎꯝ ꯅꯪꯗꯤ ꯀꯩꯗꯧꯔꯤꯒꯦ ꯕꯣꯜ ꯌꯦꯡꯕ꯭ꯔꯥ
ꯕꯣꯣꯟ ꯌꯦꯡꯗꯤꯌꯦ ꯊꯕꯛ ꯃꯐꯝꯐꯝꯗ ꯂꯩꯔꯤꯌꯦ ꯁꯤꯐꯥꯎ
ꯑꯣ ꯀꯔꯤ ꯊꯕꯛꯅꯣ
ꯀꯔꯤꯕꯥ
ꯀꯔꯤ ꯊꯕꯛꯅꯣ
ꯑꯁꯤ ꯁꯤꯗ ꯔꯦꯁꯇꯣꯔꯦꯟ
ꯑꯣ ꯅꯤꯄꯨꯔ ꯃꯅꯤꯄꯨꯔꯗꯨꯔ ꯅꯠꯇ꯭ꯔꯒ ꯑꯥꯎꯠꯁꯥꯏꯠ ꯃꯅꯤꯄꯨꯔꯗꯨꯔꯣ
ꯑ ꯃꯅꯤꯄꯨꯔꯔꯅꯠꯇꯦꯦ ꯍꯁꯥꯏꯇꯟꯅꯦ
ꯑ
ꯋꯥꯔꯤ ꯁꯥꯕ ꯃꯇꯝ ꯐꯪꯗꯕ ꯍꯧꯖꯤꯛ ꯈꯔ ꯍꯥꯡꯕ ꯑꯗꯨꯒꯤ ꯆꯥꯟꯁ ꯂꯧꯔꯒ ꯄ ꯇꯧꯔꯛꯏꯅꯦ
ꯍꯣꯏ ꯍꯣꯏ ꯍꯣꯏ ꯅꯪ ꯉꯁꯤꯒꯤ ꯉꯁꯤꯒꯤ ꯇꯣꯂꯣꯞꯇ ꯆꯪꯉꯕꯣ
ꯑꯥꯎ
ꯑꯣ ꯀꯌꯥꯃꯨꯛ ꯆꯪꯒꯦ
ꯑꯦ ꯑꯍꯥꯟꯕꯅꯦ ꯑꯍꯥꯟꯕꯅꯦ ꯑꯩꯒꯤꯗꯤ ꯌꯥꯔꯤꯌꯦ ꯋꯥꯔꯤ ꯁꯥꯕ ꯃꯇꯝꯁꯨ ꯁꯪꯗꯦꯕ
ꯑꯗꯣ ꯑꯍꯥꯟꯕ ꯆꯪꯕꯗ ꯀꯌꯥ ꯆꯪꯒꯦꯕ
ꯑꯍꯨꯝ
ꯑꯍꯨꯝ ꯍꯥꯏꯗꯤ ꯂꯤꯁꯤꯡ ꯑꯍꯨꯝ
ꯅꯠꯇꯌꯦ ꯆꯈꯨꯝ ꯈꯁꯅꯤꯔ ꯋꯥ
ꯑꯗꯤ ꯑꯍꯨꯝ ꯃꯌꯥꯝꯗꯨꯗ
ꯋꯥꯔꯤ ꯁꯥꯕ ꯃꯇꯝ ꯐꯪꯗꯕ ꯑꯩꯒꯤꯦ ꯍꯥꯏꯗꯤ ꯐꯪꯉꯁꯨ ꯇꯨꯋꯦꯜꯐ ꯑꯥꯋꯥꯔꯁ ꯍꯥꯏꯕ ꯌꯥꯔꯦꯗ
ꯑꯣ ꯑꯗꯨꯝ ꯁꯦꯂꯔꯤꯗꯤ ꯑꯗꯨꯗꯤ ꯆꯥꯎꯔꯝꯕꯅꯤꯅ ꯑꯗꯨꯗꯤ
ꯁꯥꯎꯗꯗ ꯌꯨꯝ ꯑ ꯔꯨꯝꯝ ꯅꯠꯇꯦ ꯕꯒ꯭ꯂꯣꯣꯔ
ꯑꯣ
ꯔꯨꯝꯗ ꯆꯪꯉꯗꯤ ꯅꯦꯠꯋꯛ ꯅꯨꯡꯉꯥꯏꯗꯦꯕ ꯋꯥꯔꯤ ꯁꯥꯕ ꯌꯥꯗꯦꯕ ꯑꯗꯨꯒꯤ ꯔꯣꯝꯗ ꯋꯥꯔꯤ ꯋꯥꯔꯤ ꯁꯥꯗꯦꯁꯤꯗ ꯃ ꯃꯇꯥꯡ ꯃꯇꯥꯡꯗ ꯐ꯭ꯔꯤ ꯂꯩꯕ ꯃꯇꯝꯗ ꯑꯗꯨꯝ ꯁꯥꯔꯤꯅꯦ ꯋꯥꯔꯤꯁꯦ
ꯑꯣ ꯀꯔꯤ ꯌꯦꯟꯁꯥꯡ ꯆꯥꯔꯒꯦ
ꯆꯥꯛ ꯆꯥꯗ꯭ꯔꯤꯌꯦ ꯍꯧꯖꯤꯛꯐꯥꯎ
ꯑꯁ ꯉꯁꯤ ꯈꯛꯇꯪꯗꯅ ꯁꯨꯃꯥꯏꯅ ꯊꯦꯡꯅ ꯆꯥꯕꯗꯣ ꯅꯠꯇ꯭ꯔꯒ
ꯅꯨꯡꯇꯤꯒꯤꯅꯦ ꯆꯥꯗꯅꯤ ꯍꯧꯖꯤꯛ ꯉꯍꯥꯛ ꯂꯩꯔꯒ
ꯅꯣꯏ ꯑꯗꯨꯗ ꯑꯗꯨꯝ ꯆꯥꯔꯅꯤꯀꯣ ꯑꯗꯨꯗꯤ
ꯑꯧ ꯁꯤꯗ ꯑꯗꯨꯝ ꯆꯥꯔꯅꯤ
ꯏꯟꯖꯥꯡꯥꯎ ꯏꯟꯖꯥꯡ ꯍꯥꯎꯇꯕꯗꯤ ꯆꯥꯔꯝꯃꯔꯣꯏꯅꯦ
ꯀꯥꯏꯗꯣꯏꯩꯅꯣꯗ ꯌꯦꯟꯖꯥꯡꯁꯦ ꯀꯞꯕꯖꯅꯤꯍꯦ ꯌꯦꯡꯉꯒ ꯆꯥꯛ ꯆꯥꯟꯅꯤꯕ ꯐꯥꯎꯗꯅ ꯗꯥꯜ ꯉꯥꯛꯗ ꯄꯤꯖꯩꯌꯦ ꯗꯥꯜꯉꯥꯛꯇꯥ
ꯑꯣ
ꯃꯤ ꯌꯥꯝꯕꯅꯤꯅ ꯗꯥꯜꯕꯨꯗꯤ ꯈꯔ ꯐꯖꯅ ꯊꯣꯡꯉꯦ ꯑꯗꯨꯕꯨ ꯆꯤꯀꯟ ꯊꯣꯡꯕꯗꯀꯣ ꯏꯁꯤꯡ ꯏꯁꯤꯡ ꯉꯥꯛꯇ ꯄꯪꯊꯣꯡ ꯊꯣꯡꯉ ꯄꯪ ꯄꯤꯕꯤꯖ ꯍꯥꯏꯕꯗꯨꯅꯦ ꯑꯗꯨꯃꯥꯏꯅ ꯇꯧꯕꯒꯤ ꯆꯥꯗꯦꯈꯣꯏꯗꯤ ꯗꯥꯜ ꯊꯣꯡꯉꯗꯤ ꯈꯔ ꯍꯥꯎꯋꯦ ꯑꯗꯣ ꯆꯤꯛꯀꯟ ꯀꯩꯀꯩꯅꯣ ꯊꯣꯡꯉꯗꯤ ꯌꯥꯗ꯭ꯔꯦ ꯏꯁꯤꯡꯅ ꯌꯥꯝ ꯚꯦ
ꯌꯥꯝ ꯅꯨꯡꯁꯤꯕ ꯋꯥꯔꯤꯅꯤꯅꯦꯀꯣ
ꯍꯣꯏ ꯏꯃꯥꯏꯅ ꯊꯕꯛꯀ ꯋꯥꯅ ꯁꯨꯔꯒ
ꯃꯥꯅꯦ ꯃꯥꯅꯦ ꯋꯥꯈꯜꯗꯗꯤ ꯉꯁꯤꯗꯤ ꯌꯦꯟ ꯁꯥꯅꯤ ꯍꯥꯏꯕꯗ ꯍꯔꯥꯎ ꯍꯔꯥꯎ ꯆꯪꯉꯛꯄꯗꯨꯗ
ꯍꯧꯖꯤꯛꯇꯤ ꯈꯪꯉꯦꯕ ꯌꯦꯟꯁꯥꯡꯅꯤ ꯍꯥꯏꯔꯗꯤ ꯀꯌꯥ ꯀꯃꯥꯏꯅ ꯊꯣꯡꯉꯤꯅꯣ ꯈꯪꯉꯕꯅ ꯌꯦꯁꯥ ꯍꯥꯏꯔꯗꯤ ꯆꯥꯛ ꯆꯥꯅꯤꯡꯗꯦ ꯍꯥꯏꯔꯗꯤ ꯑꯗꯨꯝ ꯊꯣꯡꯕꯗꯨꯗ ꯈꯪꯈ꯭ꯔꯦꯕ ꯀꯃꯥꯏꯅ ꯊꯣꯡꯒꯦ ꯍꯥꯏꯕꯗꯣ ꯌꯦꯟ ꯁꯥ ꯍꯥꯏꯔꯗꯤ ꯑꯩ ꯆꯥꯛ ꯆꯥꯔꯣꯏ ꯆꯥꯛ ꯆꯥꯔꯣꯏ ꯁꯤꯅꯦ ꯇꯧꯔꯤꯁꯦ
ꯑꯣ ꯅꯣꯏ ꯇꯣꯉꯥꯟꯅ ꯊꯣꯡꯒꯦ ꯍꯥꯏꯅ ꯍꯥꯏꯔꯗꯤ
ꯇꯣꯉꯥꯟꯅꯁꯨ ꯊꯣꯡꯕ ꯌꯥꯏꯑꯦ ꯑꯗꯨꯕꯨ ꯇꯣꯉꯥꯟꯅ ꯊꯣꯡꯕ ꯍꯥꯏꯕꯁꯦ ꯃꯇꯝ ꯆꯪꯉꯤꯗ ꯅ ꯑꯩꯈꯣꯏ ꯔꯦꯁ ꯇꯧꯕ ꯃꯇꯝ ꯄꯣꯊꯥꯕ ꯃꯇꯝ ꯐꯪꯗꯕꯅꯤꯅ ꯍꯧꯖꯤꯛ
ꯍꯧꯖꯤꯛ ꯕꯥꯔꯣ ꯃꯈꯥꯏ ꯈꯥꯏꯗꫭ ꯑꯗꯥꯏ ꯌꯨꯝ ꯆꯠꯂꯅꯤ ꯔꯨꯝ ꯆꯠꯂꯒ ꯐ꯭ꯔꯦꯁ ꯑꯞ ꯀꯩꯀꯩꯅꯣ ꯅ ꯏꯔꯨ ꯏꯔꯨ ꯆꯊꯣꯛꯒꯅꯤ ꯑꯗꯨꯒꯤ ꯃꯇꯝ ꯑꯁꯦ ꯉꯥꯏꯍꯥꯛꯇꯤ ꯐꯣꯟꯗꯤ ꯌꯦꯡꯅꯤꯡꯉꯤꯗꯅ
ꯃꯥꯅꯦ ꯃꯥꯅꯦ
ꯍꯣꯝꯋꯥꯛ ꯈꯠꯄꯁꯤꯅꯦ ꯍꯧꯒꯠ ꯑꯩꯗꯤ ꯌꯥꯝ ꯊꯦꯡꯅ ꯍꯧꯒꯠꯂꯦꯗ ꯇꯨꯋꯦꯜꯐ ꯇꯨꯋꯦꯜꯐ ꯑꯦꯛꯖꯦꯛ ꯅꯠꯇ꯭ꯔꯒ ꯇꯨꯋꯦꯜꯚ ꯇꯦꯟꯗ ꯍꯧꯒꯠꯂꯒ ꯑꯗꯨꯝ ꯊꯕꯛ ꯂꯣꯏꯁꯂꯒ ꯆꯠꯂꯦ ꯇꯨꯋꯦꯜꯐ ꯊꯥꫪꯇꯤꯗ ꯔꯨꯝꯗꯒꯤ ꯊꯣꯛꯂꯛꯑꯒ ꯑꯥ ꯊꯕꯛ ꯃꯐꯝꯗ ꯄꯨꯡ ꯑꯃ ꯇꯥꯗ꯭ꯔꯤꯉꯩꯗ ꯌꯧꯔꯛꯑꯗꯤ ꯌꯥꯔꯦ
ꯑꯣ ꯑꯣ ꯑꯗꯨꯗꯒꯤ ꯑꯗꯨꯝ ꯍꯧꯖꯤꯛꯀꯤ ꯅꯨꯃꯤꯗꯥꯡ ꯇꯨꯋꯦꯜꯚ ꯊꯥꫪꯇꯤꯗ ꯐꯥꯎ ꯑꯃꯨꯛ ꯁꯨꯒꯗꯕꯀꯣ
ꯑꯥꯎ ꯍꯥꯏꯗꯤ ꯃꯤ ꯂꯥꯛꯇ꯭ꯔꯗꯤ ꯇꯨꯋꯦꯜꯚ ꯊꯥꫪꯇꯤ ꯇꯤ ꯐꯥꯎꯕꯗꯤ ꯅꯠꯇꯦꯗ ꯀ꯭ꯂꯣꯖꯤꯡ ꯀꯩꯀꯩꯁꯨ ꯇꯧꯗꯣꯏꯅꯤꯅꯀꯣ ꯑꯗꯨꯒꯤ
ꯀꯅꯥ ꯈꯣꯏꯒꯤꯅꯣ
ꯄꯦꯅꯥꯜꯇꯤꯔ
ꯅꯪ ꯅꯪ ꯑꯗꯨꯃꯥꯏꯅ ꯑꯗꯨꯗ ꯋꯥꯔꯤ ꯁꯥꯔꯗꯤ ꯌꯥꯔꯔꫭꯏꯌꯦ ꯏꯕꯨꯡꯉꯣ
ꯍꯥꯥ
ꯅꯪ ꯑꯗꯨꯗ ꯋꯥꯔꯤꯁ ꯁꯥꯥꯔꯗꯤ ꯌꯥꯔꯔꫭꯏ
ꯃꯥꯅꯤ ꯃꯥꯅꯤ ꯊꯂꯛꯑꯦ ꯊ ꯊꯣꯛꯂꯛꯑꯦ ꯈꯤꯇꯪ ꯇꯥꯕꯗꯤ ꯀꯔꯤꯁꯨ ꯇꯧꯔꯣꯏꯗ
ꯍꯣꯏ ꯐꯔꯦ ꯑꯗꯨꯗꯤ ꯋꯥꯔꯤꯗꯨꯣ ꯑꯃꯨꯛ ꯃꯈꯥ ꯇꯥꯔꯁꯤꯀꯣ
ꯑꯥ
ꯑ ꯑꯗꯣ ꯅꯣꯏ ꯅꯆꯤꯟ ꯏꯅꯥꯎ ꯀꯌꯥ ꯁꯨꯒꯦ
ꯍꯣꯏ ꯆꯅ ꯑ ꯃꯉꯥꯅꯦ ꯑꯩ ꯑꯩ ꯄꯨꯜꯂꯒ
ꯑꯣ ꯅꯪꯅ ꯌꯥꯏꯃ ꯑꯣꯔ ꯑꯍꯟ
ꯑꯍꯟꯅ ꯈ꯭ꯋꯥꯏꯗꯒꯤ ꯑꯥ
ꯑ ꯑ ꯍꯅꯥꯕ ꯀꯥꯟꯒꯗꯕꯅꯦ ꯅꯨꯄꯤꯅ ꯅꯨꯄꯤ ꯅꯨꯄꯤ ꯑꯃꯁꯨ ꯑꯣꯏꯔꯦ ꯑꯍꯟꯁꯨ ꯑꯣꯏꯔꯦ ꯑꯗꯨꯒ ꯃꯄꯥꯟꯗ ꯊꯣꯛꯏꯗꯣ ꯐꯣꯔ ꯑꯦꯛꯖꯥꯝꯄꯜ ꯅꯨꯄꯥꯒ ꯑꯣꯏꯔꯝꯃꯗꯤ
ꯎꯝ
ꯐꯖꯅ ꯀꯣꯏꯔꯒ ꯇꯧꯒꯦ ꯁꯤꯅꯦꯕ ꯅꯠꯇ꯭ꯔꯥ
ꯀꯖꯗꯒꯤꯦ ꯎꯄꯥꯏ ꯂꯩꯇꯦꯗꯅ ꯊꯕꯛ ꯇꯧ꯭ꯔꯗꯤ ꯄꯩꯁꯥ ꯐꯪꯗꯕꯅꯤꯅ ꯍꯧꯖꯤꯛꯀꯥꯟꯁꯤꯗꯤ ꯄꯩꯁꯥ ꯂꯩꯇ꯭ꯔꯗꯤ ꯄꯂꯤꯗ꯭ꯔꯦ
ꯃꯥꯅꯦ ꯃꯥꯅꯦ
ꯄꯨꯛꯊꯟꯒꯦ ꯍꯥꯏꯔꯁꯨ ꯄꯩꯁꯥꯅꯤꯗꯣ
ꯃꯥꯅꯤ ꯃꯥꯅꯦ ꯍꯣꯏ ꯅꯪꯅ ꯍꯥꯏꯕꯤꯌ ꯌꯥꯝ ꯆꯨꯝꯃꯤꯗ ꯆꯨꯝꯗꯕ ꯀꯩꯝꯇ ꯌꯥꯎꯗꯦ ꯁꯨꯝꯕ ꯉꯥꯛꯇꯅꯦ
ꯃꯄꯥꯟꯗ ꯊꯕꯛ ꯇꯧꯔꯦ ꯀꯥꯏꯁꯤꯦ ꯃꯤꯒꯤ ꯃꯤꯠꯌꯦꯡꯗꯗꯤ ꯌꯥꯝꯅ ꯀꯩꯅꯣ ꯄꯩꯁꯥ ꯌꯥꯝ ꯄꯥꯏꯔꯝꯗꯧ ꯃꯥꯜꯂꯦꯕ ꯑꯗꯨꯝ ꯈꯜꯂꯦꯕ ꯃꯤ ꯃꯤꯁꯤꯡꯁꯦ ꯑꯗꯨꯕꯨ ꯑꯗꯨꯝ ꯅꯠꯇꯦꯕ
ꯃꯥꯅꯦ ꯃꯥꯅꯦ
ꯀꯄꯒ ꯆꯠꯐꯝꯁꯦ ꯌꯥꯝꯃꯦꯕ ꯑꯗꯨꯅꯦ
ꯅꯣꯏ ꯔꯔꯤꯟꯗ ꯅꯣꯏ ꯔꯔꯤꯦꯟꯗ ꯀꯌꯥ ꯀꯌꯥ ꯂꯧꯣꯒꯦ ꯃꯟꯊꯂꯤꯅꯦ
ꯑꯩꯈꯣꯏ ꯔꯦꯟ ꯅꯠꯇꯦꯌꯦ ꯃꯣꯏꯅ ꯂꯩꯐꯝ ꯆꯥꯐꯝ ꯂꯣꯏꯅ ꯄꯤꯌꯦ ꯐ꯭ꯔꯤ ꯉꯥꯛꯇꯅꯦ ꯎꯝ
ꯍꯣꯏ
ꯑꯗꯨꯒꯤꯅꯦ ꯔꯦꯁꯇꯨꯔꯦꯟꯗ ꯇꯧꯔꯣꯏꯁꯤꯅꯦ ꯔꯦꯁꯇꯨꯔꯦꯟꯗ ꯅꯠꯇ꯭ꯔꯗꯤ ꯂꯩꯐꯝꯒꯁꯦ ꯑꯩꯈꯣꯏꯅ ꯄꯨꯊꯣꯛꯇꯣꯏꯅꯦꯕ ꯑꯗꯨꯒꯤ ꯃꯣꯏ ꯔꯦꯁꯇꯨꯔꯦꯟꯗ ꯇꯧꯔꯗꯤ ꯃꯣꯏꯅ ꯄꯤꯏꯑꯕ ꯑꯗꯨꯒꯤꯅꯦ ꯍꯥꯏꯗꯤ ꯑꯦꯛꯁꯄꯦꯟꯁꯤꯞ ꯑꯣꯏꯕꯅꯤꯅꯀꯣ ꯌꯥꯝ ꯇꯥꯡꯕꯅꯤꯅ ꯆꯥꯅ ꯊꯛꯅꯕ ꯔꯦꯟꯒꯤ ꯄꯤꯅꯕ ꯇꯧꯔꯗꯤ ꯁꯤ ꯂꯧꯔꯍꯦ ꯀꯥꯏꯗ ꯄꯩꯁꯥ ꯂꯩꯗꯣꯏꯅꯣ
ꯃꯥꯅꯦ ꯃꯥꯅꯦ ꯌꯨꯝꯗꯁꯨ ꯑꯃꯨꯛ ꯈꯔ ꯃꯨꯠ ꯊꯥꯅꯤꯡꯈꯤꯅꯤ ꯅꯣꯏꯁꯨ ꯑꯃꯨꯛ ꯑꯦꯛꯁꯄꯔꯦꯟꯁ ꯈꯔ ꯇꯧꯈꯤꯅꯤ ꯅꯠꯇ꯭ꯔꯥ
ꯎꯝ ꯑꯦꯛꯁꯄ꯭ꯂꯦꯟ ꯇꯧꯕꯒꯁꯦ ꯐꯪꯁꯤ ꯐꯪꯗ꯭ꯔꯦꯗ ꯄꯩꯁꯥ ꯆꯠꯐꯝ ꯉꯥꯛꯇ ꯂꯩꯕꯅꯤꯅ
ꯃꯥꯅꯦ ꯃꯥꯅꯦ ꯏꯟꯁꯦꯟꯇꯤꯞꯀꯨꯝꯕꯗꯤ ꯍꯥꯞꯇ꯭ꯔꯣ
ꯏꯟꯁꯦꯟꯇꯤꯞꯁꯨ ꯂꯩꯌꯦ ꯏꯟꯁꯦꯟꯇꯤꯞꯁꯅꯦ ꯍꯦꯟꯇꯤꯞꯁꯅꯦ ꯂꯩꯌꯦꯗ
ꯎꯝ
ꯌꯥꯝꯒꯤꯌꯦ ꯊꯥꯗ ꯊꯥꯗ ꯁꯤ ꯁꯤꯇꯤ ꯂꯥꯛ ꯁꯦꯜ ꯇꯧꯔꯗꯤ ꯋꯥꯟ ꯄꯥꯔꯁꯦꯟ
ꯎꯝ
ꯁꯤꯛꯁꯇꯤ ꯂꯥꯛꯁꯇꯒꯤ ꯑꯩ ꯋꯥꯟ ꯄꯥꯔꯁꯦꯟ ꯄꯤꯔꯅꯤ ꯁꯦꯜꯁꯀꯤ ꯃꯇꯨꯡ ꯏꯟꯅ ꯁꯦꯜꯁꯀꯤ ꯃꯇꯨꯡ ꯏꯟꯅꯅꯦ ꯑꯩꯈꯣꯏꯅ ꯁꯦꯜꯁ ꯌꯥꯝ ꯇꯧꯔꯗꯤ ꯑꯩꯈꯣꯏꯒ ꯇꯣꯡꯉꯦ
ꯎ ꯑꯣ ꯍ
ꯊꯕꯛ ꯇꯧꯔꯤꯦ ꯃꯄꯥꯟꯗ ꯂꯩꯔꯤꯦ ꯑꯩ ꯀꯥꯏꯅ ꯑꯣꯏꯕ ꯃꯇꯝ ꯑꯝꯇ ꯐꯪꯗꯦꯗ ꯑꯩꯈꯣꯏꯗꯤ
ꯎꯝ
ꯃꯤꯦꯟꯗꯤꯦ ꯈꯜꯂꯝꯒꯅꯤ ꯀꯣꯏꯕꯒ ꯆꯠꯂꯝꯒꯅꯤ ꯀꯥꯏꯅ ꯍꯧꯖꯤꯛ ꯐꯥꯎ ꯆꯠꯇ꯭ꯔꯤ ꯄꯅꯤꯌꯥ ꯊ ꯊꯣꯛꯄꯔꯤꯌꯦ
ꯑꯗꯨꯗꯤ ꯅꯣꯏ ꯁꯤꯛꯁꯇꯤ ꯂꯥꯛꯇꯤ ꯋꯥꯟ ꯄꯥꯔꯁꯦꯟ ꯍꯥꯏꯗꯨ ꯅꯣꯏ ꯏꯁꯇꯥꯐ ꯃꯌꯥꯝ ꯌꯦꯟꯅꯒꯗꯕꯅꯤꯀꯣ
ꯑꯧ ꯋꯥꯟ ꯄꯥꯔꯁꯦꯟꯗ ꯏꯁꯇꯥꯐꯀꯤ ꯂꯣꯏꯅ
ꯃꯤ ꯀꯌꯥ ꯂꯩꯒꯦꯅ ꯏꯁꯇꯥꯐꯇ
ꯇꯥꯁꯦ ꯇꯔꯥ ꯂꯣꯏ ꯏꯟꯁꯦꯟꯇꯤꯞꯁ ꯇꯔꯥꯃꯉꯥ ꯇꯔꯥꯃꯉꯥ ꯇꯔꯥ ꯇꯔꯨꯛ ꯑꯗꯨꯃꯥꯏꯅ ꯑꯣꯏꯔꯝꯝꯕꯅꯤꯕꯣ
ꯑꯗꯨꯗꯤ ꯏꯟꯁꯦꯟꯇꯤꯞ ꯐꯪꯕ ꯀꯥꯟꯗ ꯀꯌꯥ ꯀꯌꯥꯒꯨꯝꯕꯗꯨ ꯐꯪꯕ꯭ꯔꯥ
ꯑꯩ ꯑꯁꯤꯗꯗꯤ ꯀꯔꯤꯌꯥꯝ ꯐꯪꯗꯣꯏꯅꯣ ꯈꯪꯗꯦ ꯍꯥꯏꯗꯤ ꯑꯩ ꯕꯦꯡꯒ꯭ꯂꯣꯔꯗ ꯂꯥꯛꯄꯁꯦ ꯀꯨꯏꯗ꯭ꯔꯤꯕ
ꯑꯣ
ꯏꯟꯁꯦꯟꯇꯤꯞꯁ ꯅꯍꯥꯟꯁꯨ ꯑꯩ ꯐ ꯐꯪꯗꯦꯕ ꯍꯥꯏꯗꯤ ꯐꯪꯗꯤ ꯐꯪꯉꯦꯕꯨ ꯌꯥꯝꯗꯦꯕ ꯑꯩꯗꯤ ꯎꯝ ꯀꯩꯅꯣ ꯇꯪꯈꯥꯏꯗꯧ ꯖꯣꯏꯟ ꯇꯧꯕꯅꯤꯅꯀꯣ ꯑꯩ ꯑꯍꯥꯟꯕꯗ ꯍꯥꯏꯗ꯭ꯔꯕꯥꯠꯇ ꯇꯧꯋꯔꯕ ꯑꯁꯤ ꯁꯦꯝ ꯀꯝꯄꯅꯤ ꯍꯥꯏꯗ꯭ꯔꯕꯥꯗꯠꯇ ꯇꯧꯔꯀꯥꯟꯗ ꯇꯧꯕ ꯀꯥꯟꯗꯗꯤ ꯑꯍꯨꯝ ꯃꯔꯤꯗꯤ ꯑꯗꯨꯝ ꯐꯪꯉꯦ ꯪꯖꯦꯜ ꯑꯝ ꯑꯩ ꯂꯩꯔꯀ ꯂꯩꯕ ꯀꯥꯟꯗꯗꯤ ꯋꯥꯟ ꯄꯥꯔꯁꯦꯟ ꯑꯗꯨꯃꯥꯏ ꯅꯠꯇꯦ ꯑꯩꯈꯣꯏ ꯄꯣꯠ ꯆꯩꯩ ꯄꯣꯠ ꯆꯩꯩꯗ ꯂꯩꯌꯦꯕ ꯑꯗꯨꯒꯤ ꯑꯗꯨꯝ ꯍꯧꯖꯤꯛ ꯍꯣꯡꯗꯣꯛꯈ꯭ꯔꯕ ꯑꯗꯨꯅꯤ ꯍꯟꯗꯛ ꯀꯌꯥꯝ ꯐꯪꯗꯣꯏꯅꯣ ꯈꯪꯗꯦ ꯁꯦꯜꯁꯦ ꯀꯌꯥꯅꯣ ꯈꯪꯗꯦ ꯑꯁꯤꯗ ꯄꯤꯛꯁꯨ ꯄꯤꯛꯑꯦꯕ ꯑꯁꯤꯗ ꯀꯝꯄꯅꯤꯁꯦ
ꯅꯣꯏ ꯅꯪ ꯄꯔꯃꯤ ꯅꯅꯤ ꯃꯤꯁꯤꯟ ꯀꯔꯤ ꯀꯔꯤ ꯈꯨꯟ ꯑꯣꯏꯕꯣ ꯀꯣ ꯀꯔꯤ ꯗꯤꯁꯇ꯭ꯔꯤꯛꯣ
ꯃꯅꯤꯄꯨꯔ ꯇꯃꯦꯡꯂꯣꯡ ꯁꯥꯏ ꯅꯣꯅꯦ ꯁꯥꯏꯗ ꯅꯣꯅꯦꯒ ꯌꯥꯝ ꯁꯪꯅꯌꯦ
ꯅꯦꯒ ꯅꯛꯅꯔꯕ
ꯋꯥ
ꯔꯣ
ꯆꯠꯇꯦ ꯑꯗꯨꯗ ꯂꯩꯌꯦꯗꯅ ꯑꯥ ꯇꯨꯄꯨꯜꯒꯤ ꯃꯈꯥ
ꯄꯨꯒꯤ ꯃꯈꯥ ꯍꯥꯏꯗꯤ ꯀꯐꯥꯝ
ꯃꯦ ꯑꯣꯗ ꯅꯠꯇꯦ ꯄꯤꯁꯂꯦꯟꯒꯤ ꯃꯊꯛꯇ ꯑꯃꯨꯛ ꯈꯨꯟ ꯑꯃ ꯂꯩꯗꯅ ꯑꯣꯔ ꯑꯦ ꯀꯩ ꯍꯥꯏꯗꯣꯏꯅꯣ ꯃꯅꯤꯄꯨꯔꯤꯔꯤꯗ ꯑꯥ ꯀꯩꯣꯅꯦ ꯃꯅꯤꯄ꯭ꯔꯤꯇꯥ ꯑꯥꯔ ꯏꯅꯦ
ꯆꯔꯣꯏꯄꯗꯨꯡꯕ
ꯍꯥ ꯆꯔꯣꯏꯕ ꯅꯠꯇꯦ ꯃꯅꯤꯄꯨꯔꯤꯗ ꯀꯔꯤ ꯍꯥꯏꯗꯅ ꯑꯃ ꯂꯩꯗꯅ ꯑꯥ ꯃꯀꯣ ꯃꯀꯣ ꯑꯁꯤꯒꯨꯝꯕꯁꯦ ꯁꯦꯌꯔ ꯇꯧꯔꯅꯣ ꯍꯥꯏꯕꯗ ꯑꯩ ꯍꯥꯏꯗꯕꯗꯨꯒꯤ
ꯑꯗꯨ ꯎ ꯇꯥꯏꯥꯏꯁꯤꯅ ꯍꯥꯏꯕꯗꯤ ꯑꯩꯈꯣꯏ ꯃꯊꯛ ꯀꯥꯕ ꯈꯣꯏꯗꯗꯤ ꯎꯝ ꯏꯝꯐꯥꯜ ꯃꯤ ꯃꯊꯛ ꯀꯥꯕ ꯈꯣꯏꯗꯦ ꯀꯩꯁꯨ ꯀꯥꯏꯔꯣꯏꯗ
ꯎꯝ ꯎꯝꯣ ꯣꯗꯒꯅꯦꯅꯦ
ꯄꯠ ꯆꯅꯨꯅ
ꯐꯥꯏꯚ
ꯑꯣ ꯑꯗꯨꯗꯤ ꯅꯪ ꯑꯩꯉꯣꯟꯗ ꯈꯪꯕ ꯌꯥꯏꯅꯦ ꯈꯪꯉꯝꯒꯅꯤꯗ
ꯀꯅꯥ ꯑꯣꯗꯔꯖꯅ ꯍꯦ
ꯑꯩꯀꯣ
ꯑꯥ
ꯑꯩꯁꯤ ꯑꯄꯧ ꯂꯥꯏꯈ꯭ꯔꯣ ꯃꯈꯣꯏꯗ ꯈꯨꯝꯕ꯭ꯔꯥ
ꯍꯥ
ꯑꯄꯧ ꯑꯃ ꯃꯈꯣ ꯄꯥꯔꯠ ꯐꯥꯏꯚꯇ ꯂꯥꯏ ꯈꯨꯔꯨꯝꯕ ꯑꯃ ꯂꯩꯗꯅ ꯑꯄꯧ ꯑꯃ
ꯑꯥ ꯑꯥ
ꯑꯗꯨ ꯑꯩꯈꯣꯏꯒꯤ ꯑꯗꯨꯒꯤ ꯃꯆꯥꯅꯨꯄꯥ ꯑꯩꯈꯣꯏꯗ ꯑꯩ ꯑꯗꯨꯝ ꯂꯩꯕꯗꯣ ꯈꯪꯕ꯭ꯔꯥ
ꯃꯆꯥ
ꯃꯥ ꯑꯉꯥꯡ ꯄꯣꯛꯇꯕꯈꯣꯏ ꯌꯨꯝꯗ ꯈꯪꯕ꯭ꯔꯥ ꯑꯗꯨꯒꯤ ꯃꯌꯨꯝꯗ ꯑꯩ ꯂꯩꯕ ꯂꯥꯛꯄꯗꯣ ꯈꯪꯕ꯭ꯔꯥ ꯑꯗꯨ ꯃꯇꯝꯗ ꯅꯤꯡꯁꯤꯡꯕ꯭ꯔꯥ ꯀꯨꯏꯗꯤ ꯀꯨꯏꯔꯦ
ꯁꯤꯗ ꯅꯪꯁꯨ ꯑꯩꯈꯣꯏ ꯈꯨꯟꯗꯒꯤꯔꯣ
ꯅꯠꯇꯦ ꯅꯣꯏ ꯈꯨꯅꯗꯤ ꯅꯠꯇꯦ
ꯑ ꯍꯒꯦꯗ
ꯑꯣ ꯅꯣꯏꯅ ꯒ꯭ꯔꯥꯎꯟ ꯃꯊꯛ ꯂꯣꯝꯗ꯭ꯔꯕ
ꯅꯠꯇꯦ ꯂꯥꯏ ꯈꯨꯔꯨꯝꯕ ꯍꯥꯏꯔꯤꯁꯦ ꯀꯩꯅꯣ ꯌꯥꯝꯅ ꯇꯟꯋꯥ ꯍ